ꯑꯣ ꯇꯥꯕꯔꯣ ꯚꯥꯏ ꯀꯩꯗꯧꯔꯝꯃꯤꯅꯣ
ꯑꯁ ꯆꯥꯛ ꯇꯣꯛꯄꯒꯤ ꯁꯨꯝ ꯉꯥꯏꯍꯛ ꯄꯣꯊꯥꯅꯦꯅ ꯍꯤꯞꯄꯝꯃꯤ
ꯆꯥꯛ ꯌꯥꯝ ꯊꯦꯡꯉꯤꯅ
ꯎꯝ ꯉꯁꯤꯗꯤ ꯈꯔ ꯊꯦꯡꯉꯤ ꯉꯁꯥꯏꯗꯣ ꯂꯧ ꯆꯠꯂꯨꯕ ꯂꯧꯕꯨꯛꯇꯩ ꯀꯥꯔꯛꯄꯗꯥꯖꯨ ꯈꯔ ꯊꯦꯡꯉꯦ ꯑꯗꯨꯒꯤ ꯁꯣꯝꯗꯅ ꯏꯔꯨꯖꯥ ꯃꯥꯏꯊꯕ ꯇꯧꯒꯦ ꯇꯧꯕ ꯈꯔ ꯊꯦꯡꯗꯣꯛꯈ꯭ꯔꯦ
ꯎꯝ ꯍꯧꯖꯤꯛꯇꯤ ꯑꯥ ꯆꯥꯔꯦ ꯑꯩꯁꯨ ꯍꯧꯖꯤꯛꯇꯤ ꯂꯧ ꯃꯇꯝꯅꯤꯅ ꯊꯕꯛ ꯆꯤꯜꯂꯝꯃꯅꯤꯅꯦ
ꯑꯁ ꯆꯤꯟꯕ ꯍꯥꯏꯕꯨ ꯅꯣꯡꯃꯇꯥ ꯑꯌꯨꯛꯁꯤ ꯊꯦꯡꯅ ꯇꯨꯝꯒꯦ ꯐꯪꯖꯗ꯭ꯔꯦ ꯀꯩꯅꯣ ꯍꯟꯗꯛꯇꯤ
ꯎꯝ ꯌꯥꯝ ꯋꯥꯍꯜꯂꯦ
ꯎꯝ ꯑꯣꯠꯂꯦ ꯍꯟꯗꯛꯇꯤ ꯂꯧꯅ ꯑꯣꯠꯄꯤꯔꯦ
ꯎꯝ ꯑꯗꯣ ꯂꯧ ꯆꯠ ꯂꯦ ꯍꯥꯏꯕ ꯋꯥꯅꯤ ꯋꯥꯕꯗꯤ ꯋꯥꯔꯤꯅꯤ ꯑꯗꯨ ꯅꯁꯥꯗꯤ ꯈꯔ ꯐꯔꯅꯤꯅ ꯑꯗꯨꯅ
ꯑꯗꯨꯃꯥꯏꯅ ꯁꯤꯁꯨ ꯍꯛꯆꯥꯡ ꯁꯥꯖꯦꯟꯕꯨ ꯑꯣꯏꯅꯤ ꯍꯛꯆꯥꯡꯕꯨꯗꯤ ꯐꯅꯤꯕꯨ ꯑꯗꯨꯝ ꯑꯁꯨꯝ ꯍꯥꯏꯕ ꯋꯥꯅꯤꯗ ꯁꯨꯝ ꯇꯣꯏꯅ ꯇꯧꯔꯛꯄꯗꯗꯤ ꯍꯩꯅꯔꯛꯀꯅꯤ ꯑꯗꯨꯒꯤ ꯉꯥꯟꯇꯥ ꯍꯧꯒꯠꯂꯒꯥ ꯂꯧ ꯆꯠꯂꯤꯒ ꯍꯥꯏꯕ ꯋꯥꯅꯤ ꯑꯗꯨ ꯅꯨꯡꯁꯤꯠ ꯑꯁꯦꯡꯕ ꯐꯪꯕꯅꯤꯅꯀꯣ ꯍꯥꯏꯗꯤ ꯋꯥꯕ ꯀꯩꯗꯧꯕ ꯀꯩꯝ ꯂꯩꯇꯦꯕ
ꯍꯣꯏꯅꯦ ꯑꯗꯨꯕꯨꯗꯤ
ꯑꯁ ꯅꯣꯏꯁꯨ ꯎꯔ ꯈꯪꯅꯤ ꯑꯩꯈꯣꯏꯒꯤ ꯍꯧꯖꯤꯛ ꯃꯤ ꯑꯗꯨꯝ ꯃꯌꯥꯝ ꯑꯃ ꯀꯨꯝꯅꯔꯛꯑꯅꯤ ꯑꯗꯨꯒ ꯃꯥꯏ ꯃꯥꯏ ꯁꯨꯅ ꯂꯩꯕꯅꯤ ꯌꯦꯡꯕꯒꯁꯨ ꯑꯗꯨꯝ ꯂꯣꯏꯅ ꯅꯨꯡꯉꯥꯏ ꯍꯥꯏꯇꯥꯔꯦ ꯎꯝ ꯍꯥꯏꯃꯤꯠ ꯐꯔꯅꯤ ꯑꯁꯥꯡ ꯑꯃꯥꯟ ꯌꯦꯡꯕꯁꯤꯁꯨ ꯃꯤꯠ ꯐꯩ ꯍꯥꯏꯕꯅꯦꯕ
ꯎꯝ
ꯎꯝ ꯑꯁ ꯑꯗꯨ ꯍꯟꯗꯛꯇꯤ ꯌꯥꯝ ꯀꯥ ꯍꯦꯟꯅ ꯊꯣꯛꯇꯧ ꯃꯥꯟꯗꯦ ꯂꯧꯁꯦ
ꯀꯩꯗꯧꯕꯒꯤ
ꯅꯣꯡ ꯇꯥꯗꯃꯤꯅ ꯏꯁꯤꯡ ꯑꯝꯇꯥ ꯂꯩꯇꯦ
ꯎꯝ ꯍꯣꯏ ꯅꯣꯡꯁꯤ ꯁꯤꯅ ꯃꯪꯉ ꯃꯪꯉꯒꯗꯥ ꯇꯣꯛꯑꯦ ꯀꯃꯥꯏꯟ ꯇꯧꯔꯤꯅꯣ ꯈꯪꯗꯦ
ꯎꯝ ꯑꯗꯨꯅꯦ ꯍꯥꯏꯁꯦ ꯃꯪꯉꯥ ꯃꯪꯉꯥꯒ ꯈꯤꯇꯪ ꯇꯥꯕꯤꯔꯛꯑꯗꯤ ꯐꯗꯧꯕ ꯑꯣꯠ ꯂꯧꯕ ꯃꯇꯝꯁꯤꯗ ꯃꯥꯡꯖꯤꯜꯂꯝꯃꯅꯤ ꯅꯨꯡꯁꯥ ꯑꯃꯨꯛ ꯁꯥꯗꯣꯛꯈ꯭ꯔꯅꯤ ꯏꯁꯥ ꯑꯩꯈꯣꯏꯗꯁꯨ ꯑꯣꯝꯆꯥꯛꯅꯕ ꯍꯥꯏ ꯇꯥꯔꯦꯅꯦ ꯑꯩꯈꯣꯏꯗꯁꯨ ꯅꯨꯡꯉꯥꯏꯇꯕ ꯑꯗꯒꯤ ꯁꯣꯝ ꯅꯥꯀꯟꯒꯤ ꯊꯕꯛ ꯑꯃ ꯑꯃ ꯇꯧꯔꯨꯔꯥꯁꯨ ꯅꯨꯡꯉꯥꯏꯇꯕ ꯄꯨꯡ ꯀꯥꯡ ꯍꯦꯛ ꯀꯪꯉꯦ ꯀꯩꯅꯣ ꯍꯟꯗꯛꯇꯤ ꯑꯗꯨꯅ ꯅꯨꯡꯉꯥꯏꯕ ꯁꯨꯈꯪ ꯈꯪꯗ꯭ꯔꯦ
ꯀꯥꯏ ꯑꯩꯈꯣꯏꯖꯨ ꯂꯝꯖꯥꯎ ꯄꯨꯈꯤ ꯏꯁꯤꯡꯒ ꯂꯣꯏ ꯀꯪꯉꯦ ꯀꯩꯅꯣ ꯅꯣꯡ ꯆꯨꯗꯕꯗꯩ ꯑꯗꯨ ꯏꯁꯤꯡ ꯆꯤꯡꯕꯝ ꯊꯤꯕꯗꯥ ꯍꯧꯖꯤꯛꯁꯦ ꯃꯤꯖꯦ ꯋꯥꯅꯩꯅꯦ ꯏꯁꯤꯡ ꯐꯪꯅꯗꯕꯁꯤꯗ ꯑꯗ ꯂꯧꯁꯨꯕ ꯃꯤꯁꯨ ꯋꯥꯔꯦ ꯑꯗꯨꯗꯒꯤ ꯏꯁꯤꯡ ꯇꯥꯡꯕ ꯃꯐꯝꯒꯤꯁꯨ ꯋꯥꯔꯦ ꯇꯧꯔꯤꯁꯤ ꯎ ꯋꯥꯁꯦ ꯁꯨꯝ ꯀꯛꯊꯠꯅꯔꯃꯅꯤꯅ ꯕ ꯋꯦꯗꯔꯁꯤꯡꯖꯦ ꯑꯃꯇ ꯌꯥꯗꯕꯅꯦ
ꯑꯗꯨꯅꯦ ꯑꯩꯁ ꯒ꯭ꯌꯥꯟ ꯇꯥꯗꯦꯗ ꯇꯧꯗꯣꯏꯖꯦ ꯑꯩꯈꯣꯏ ꯃꯤꯑꯣꯏꯕꯅꯁꯨ ꯒ꯭ꯌꯥꯟ ꯇꯥꯗꯕꯅꯩ ꯍꯥꯏꯇꯥꯔꯦ
ꯁꯨꯝꯕꯗꯩꯖꯨ ꯑꯣꯏꯔꯛꯀꯗꯣꯏꯅꯦ ꯁꯤ ꯁꯦꯡꯅ ꯍꯥꯏꯔꯗꯤ
ꯎꯝ ꯑꯗꯨꯕꯨꯗꯤ
ꯑꯁ ꯈꯪꯗꯦꯗ ꯇꯧꯗꯣꯏꯖꯦ ꯌꯥꯝ ꯂꯨꯗꯧꯔꯦ ꯍꯟꯗꯛꯦ
ꯁꯦꯟꯖꯨ ꯊꯥꯗꯔꯨꯒꯨꯝ ꯇꯧ ꯍꯥ
ꯑꯗꯨꯅꯦ ꯍꯥꯏꯁꯦ ꯊꯥꯗ ꯔꯨꯔꯒ ꯍꯥꯏꯗꯤ ꯃꯥꯡꯒꯦꯔ ꯇꯣꯡꯒꯦꯔꯥ ꯑꯗꯨꯒꯤ ꯋꯥ ꯅꯠꯇꯕ ꯃꯥꯡꯕ ꯇꯣꯡꯕꯅꯤꯅ ꯑꯩꯈꯣꯏ ꯑ ꯑꯩꯈꯣꯏꯒꯤ ꯆꯥꯅꯉꯥꯏ ꯁꯔꯨꯛ ꯐꯥꯎꯕ ꯑꯩꯈꯣꯏ ꯀꯣꯟꯅꯔꯣꯏꯗ꯭ꯔꯥ ꯀꯥꯏꯅ ꯁꯨꯝ ꯈꯜꯂꯛꯄꯗꯣ
ꯎꯝ
ꯃꯥꯡꯈꯤꯕꯗꯤ ꯈꯤꯖꯤꯛ ꯈꯔꯥꯛ ꯃꯥꯡꯕꯗꯤ ꯀꯩꯝ ꯀꯥꯏꯗꯦ ꯅꯠꯇꯦ ꯑꯗꯨ ꯉꯁꯥꯏꯗꯤ ꯑꯩꯈꯣꯏ ꯍꯀꯨꯝ ꯑꯃꯒꯤ ꯆꯥꯅꯉꯥꯏ ꯈꯣꯠꯅꯉꯥꯏꯗꯤ ꯑꯗꯨꯝ ꯀꯔꯤꯝ ꯀꯥꯏꯕ ꯅꯠꯇꯦꯕ
ꯎꯝ
ꯑꯗꯨ ꯀꯣꯟꯅ ꯇꯧꯔꯒ ꯀꯣꯟꯅꯔꯣꯏꯗ꯭ꯔꯕꯣ ꯈꯪꯖꯤꯜꯂꯛꯇ꯭ꯔꯅ ꯇꯧꯔꯤꯁꯦ
ꯎꯝ
ꯅꯣꯏ ꯅ ꯑꯃꯨꯛ ꯂꯧ ꯎꯕꯅꯤꯅ ꯐꯩ ꯑꯩꯈꯣꯏꯗꯤ ꯂꯧꯁꯨ ꯎꯗꯕꯅꯤꯅ ꯂꯩꯔ ꯆꯥꯗꯣꯏꯅꯤꯅ ꯂꯩꯅꯕ ꯃꯐꯝꯗꯣ ꯂꯩꯇ꯭ꯔꯗꯤ ꯑꯃꯨꯛ ꯑꯩꯈꯣꯏꯅ ꯍꯦꯟꯅ ꯋꯥꯗꯣꯏꯅꯦꯅꯦ
ꯎꯝ ꯑꯗꯨꯁꯨ ꯆꯨꯝꯃꯤ ꯑꯗꯩ ꯂꯩꯕꯩꯗꯤ ꯃꯄꯥꯥꯟ ꯂꯝꯗꯩ ꯄꯨꯁꯤꯜꯂꯛꯄꯅꯤꯅ ꯍꯣꯏ ꯃꯣꯏ
ꯑꯗꯣ ꯑꯩꯈꯣꯏ ꯑꯩꯈꯣꯏ ꯁꯥꯏꯒꯤ ꯄꯣꯠꯊꯣꯛꯀ ꯃꯄꯥꯟ ꯂꯝꯒꯤ ꯄꯣꯠꯊꯣꯛꯀ ꯃꯥꯟꯅꯗꯦꯗꯅ ꯃꯄꯥꯟ ꯂꯝꯗꯒꯤ ꯄꯨꯊꯣꯔꯛꯄꯗꯣ ꯍꯧꯖꯤꯛꯀꯥꯟꯗꯤ ꯄ꯭ꯂꯥꯁ ꯇꯤꯛꯀꯤ ꯅꯨꯠ ꯌꯥꯝ ꯊꯣꯛꯑꯦꯗꯅ ꯑꯗꯨꯕꯨ ꯑꯣꯏꯔꯝꯃꯗꯤ
ꯑꯗꯨꯖꯨ ꯈꯪꯗꯦꯗꯣ ꯑꯁꯨꯃꯥꯏꯅ ꯈꯦꯠꯅꯔꯦ ꯑꯗꯨꯅ ꯃꯇꯝꯒꯤ ꯃꯇꯨꯡ ꯏꯟꯅ ꯍꯥꯏꯗꯤ ꯑꯩꯈꯣꯏꯅꯁꯨ ꯁꯣꯏꯔꯦ ꯃꯇꯝ ꯃꯇꯨꯡ ꯏꯟꯅ ꯑꯣꯜꯂꯛꯄꯅꯤ ꯁꯤꯁꯨ ꯌꯥꯅ ꯌꯥꯅꯕ ꯆꯥꯛ ꯐꯪꯗ꯭ꯔꯒꯅ ꯀꯔꯤꯅꯣ ꯑꯔꯩ ꯑꯔꯩꯕ ꯆꯥ ꯇꯥꯔꯦꯅ
ꯇꯟꯆꯥꯕ ꯍꯧꯗ꯭ꯔꯣꯔꯦꯅꯦ ꯃꯌꯥꯡꯒꯤ ꯇꯥꯏꯞꯇ
ꯎꯝ ꯇꯟꯒ ꯃꯥꯏꯔꯦꯟꯒ ꯈꯔꯆꯥꯥ ꯇꯧꯗꯧꯔꯤꯖꯦ ꯍꯧꯖꯤꯛ
ꯑꯗ ꯑꯗꯨꯝ ꯏꯁꯤꯡ ꯂꯩꯕ ꯑꯗꯨꯒ ꯂꯧ ꯑꯗꯨꯝ ꯂꯩꯕꯁꯨ ꯌꯥꯎꯋꯤ ꯏꯁꯤꯡꯅ ꯊꯨꯝꯖꯤꯜꯂꯒ ꯂꯩꯈꯤꯕ ꯂꯧꯁꯨ ꯂꯩꯇ ꯇꯕ ꯅꯠꯇꯦ ꯁꯨꯝꯕꯖꯦ ꯈꯔ ꯌꯦꯡꯁꯤꯟꯕꯤꯔꯗꯤ ꯑꯩꯈꯣꯏꯒꯤ ꯀꯩꯅꯣꯁꯤꯅ ꯌꯦꯡꯁꯤꯟꯕꯤꯔꯗꯤ ꯐꯒꯗꯕ ꯑꯆꯧ ꯑꯁꯥꯡ ꯁꯤꯡꯁꯤꯅ
ꯑꯁ ꯀꯥꯏꯗꯩ ꯃꯣꯏꯗꯤ ꯑꯗꯨꯒꯨꯝꯕ ꯌꯦꯡꯁꯤꯟꯕꯒꯤ ꯃꯇꯝꯒ ꯂꯩꯔꯝꯃꯣꯏ
ꯆꯧꯀ꯭ꯔꯤ ꯀꯣꯜꯂ ꯂꯩꯈ꯭ꯔꯕ ꯀꯩꯅꯣꯝ ꯇꯧꯅꯔꯤꯅꯦ
ꯎꯝ
ꯋꯥꯕ ꯃꯤꯗ ꯄꯨꯡ ꯋꯥꯗ ꯋꯥꯕ ꯍꯥꯏ
ꯎꯝ ꯑꯗꯨꯅꯤ ꯍꯧꯖꯤꯛ ꯇꯧꯔꯤ ꯐꯤꯕꯝꯁꯦ ꯑꯩꯈꯣꯏꯁꯨ ꯃꯔꯛꯁꯤꯗ ꯌꯥꯅ ꯌꯥꯅꯕ ꯍꯤꯡꯂꯤꯕ ꯍꯥꯏꯗꯨꯅꯤ
ꯎꯝ
ꯑꯗꯨ ꯀꯩꯀꯩ ꯃꯊꯦꯜ ꯆꯥꯔꯃꯣ
ꯑꯁ ꯉꯁꯤꯗꯤ ꯍꯤꯟꯖꯥꯡ ꯂꯩꯔꯝꯗꯦꯅ ꯌꯦꯟ ꯑꯣꯏ ꯊꯣꯡꯖꯜꯂ‌ꯦ
ꯑꯦ ꯌꯦꯟꯖꯥꯡꯒꯁꯤ ꯂꯩꯇ꯭ꯔꯗꯤ ꯍꯦꯛꯇ ꯌꯦꯟ ꯇꯧꯁꯤꯟꯕꯤꯅꯦꯕ
ꯎꯝ ꯍ‌ꯣꯏꯅꯦ
ꯑꯩꯈꯣꯏꯁꯨ ꯄꯥꯝꯖꯈ꯭ꯔꯦꯗ ꯌꯦꯟꯁꯥꯡ ꯂꯩꯇꯕꯗꯨ ꯍꯧꯀꯥꯟ ꯂꯩꯈꯤꯗ꯭ꯔꯦ ꯑꯩꯈꯣꯏꯗꯤ ꯅꯨꯡꯇꯤꯒꯤ ꯂꯩꯕꯅꯤꯅ
ꯎꯝ
ꯌꯦꯟ ꯉꯁꯤ ꯆꯥꯕ ꯐꯪꯖꯗ꯭ꯔꯦꯕ
ꯏꯁ ꯐꯪꯗ꯭ꯔꯕꯩ ꯇꯥꯏꯞꯇꯒ ꯍꯥꯏ
ꯐꯪꯗ꯭ꯔꯦ ꯀꯩꯅꯣ ꯐꯪꯗꯕ ꯑꯩꯈꯣꯏ ꯀꯔꯤ ꯅꯍꯥꯟꯋꯥꯏ ꯑꯍꯥꯟ ꯃꯈꯩꯅ ꯍꯥꯏꯅꯕ ꯃꯩꯗ ꯇꯨ ꯆꯨꯡꯕ ꯍꯥꯏꯕ꯭ꯔꯥ ꯀꯩꯅꯣ
ꯎꯝ ꯎꯝ ꯁꯨꯛꯆꯠꯁꯨ ꯆꯥꯠꯂꯨꯗꯞꯗ ꯌꯥꯝ ꯐꯖꯅꯒ ꯍꯥꯏ
ꯑꯁ ꯆꯥ
ꯇ‌ꯦꯡꯀ‌ꯣꯠ ꯑꯃ ꯈꯥꯛꯍꯧꯕꯅꯤ ꯅꯪꯒꯤ ꯑꯣꯏꯅ ꯊꯤꯟꯕꯤꯔꯛꯑꯁꯤꯔꯅꯦ ꯑꯩꯕꯨ ꯄꯥꯞ ꯄꯨꯗꯣꯔꯤꯕ꯭ꯔꯥ
ꯑꯩꯁ ꯊꯤꯟꯗꯔꯁꯨ ꯑꯩ ꯂꯥꯛꯄꯅ ꯐꯗꯧ ꯃꯥꯜꯂ‌‌ꯦ ꯑꯗꯨꯗꯤ
ꯏꯁ ꯑꯦ ꯅꯪ ꯊꯥꯎ ꯇꯤꯡꯅꯤꯅ ꯍꯥꯏ ꯕꯤꯕꯅꯤ ꯀꯩꯅ‌ꯣ
ꯈꯔ ꯆꯥꯒ‌ꯦꯗꯤ ꯈꯔ ꯇꯤꯡ ꯇꯥꯔꯦꯅ ꯐ꯭ꯔꯤꯗ ꯆꯥꯕꯗꯤ ꯌꯥꯗꯕꯅꯤꯅ
ꯎꯝ ꯍ‌ꯣꯔ‌ꯦꯟ ꯑꯣꯏꯅ ꯂꯥꯛꯀ‌ꯦꯁꯨ ꯂꯥꯛꯑꯣꯅ‌ꯦ ꯍꯣꯔꯦꯟ ꯅꯨꯃꯤꯗꯥꯡ ꯋꯥꯏꯔꯝ ꯑꯗꯥꯏꯗ
ꯎꯝ
ꯀꯣꯏꯊꯣꯛꯎꯕ ꯑꯣꯏꯅ ꯌꯥꯠꯇ꯭ꯔꯣ
ꯍꯧꯔ‌ꯦꯟ ꯌꯧꯔꯀꯥꯟꯗ ꯑꯃꯨꯛ ꯑꯁ ꯑꯩꯈꯣꯏ ꯃꯦꯅꯨꯗꯣ ꯆꯥꯛ ꯄꯤꯖꯅꯤꯉꯥꯏ ꯏꯟꯖꯥꯡ ꯂꯩꯇꯦꯅ ꯄꯤꯖꯒ꯭ꯔꯦꯅ ꯑꯃꯨꯛ ꯇꯧꯔꯛꯀꯅꯤ ꯀꯣ
ꯀꯥꯏ ꯑꯩꯈꯣꯏ ꯍꯧꯗꯣꯡꯒ ꯂꯩꯖꯗꯦ
ꯍꯟꯅ ꯍꯧꯗꯣꯡ ꯑꯝ ꯂꯩꯍꯧꯕꯗꯨꯖꯨ ꯂꯩꯈꯤꯗ꯭ꯔꯕ‌ꯣ ꯍꯥꯏꯖ‌ꯦ
ꯑꯈ‌ꯣꯏ ꯍꯨꯏꯅ ꯆꯥꯊꯣꯛꯈ꯭ꯔꯦ
ꯑꯦ ꯍꯨꯏꯅ
ꯍꯣꯏ
ꯏꯁ ꯅꯪ
ꯆꯥꯊꯣꯛꯄ ꯍꯥꯏꯖ‌ꯦ ꯄꯨꯔꯥ ꯍꯥꯏꯗꯤ ꯑꯥꯎ ꯃꯌꯥꯅꯒ ꯍꯨꯞꯆꯜꯂꯒ ꯂꯣꯏ ꯆꯥꯕꯗꯣ ꯅꯠꯇꯦꯀꯣ ꯍꯥꯏꯗꯤ ꯃꯥꯅ ꯆꯤꯛꯑꯒ ꯌꯥꯈꯨꯟꯒ ꯇꯥꯔꯒ ꯁꯤꯕꯗꯣ ꯆꯤꯛꯊꯠꯄ ꯍꯥꯏꯇꯥꯔꯦꯅꯦ ꯑꯗꯨꯃꯥꯏꯅꯅꯦ ꯆꯥꯕꯅ ꯑꯃ ꯀ꯭ꯔꯣꯡ ꯀ꯭ꯔ‌ꯣꯡꯒ ꯁꯥꯏꯗꯠꯂ ꯃꯕꯨꯛ ꯃꯅꯨꯡꯗ ꯌꯧꯕꯗꯨ ꯅꯠꯇꯦꯕ ꯃꯥꯅ ꯆꯤꯛꯈꯥꯏꯔ ꯍꯥꯠꯇ‌ꯣꯠꯄ ꯍꯥꯏꯇꯥꯔ‌ꯦꯅꯦ ꯑꯗꯨꯅꯤꯗ
ꯎꯝ ꯑꯁ ꯅ‌ꯣꯏ ꯍꯨꯏꯗꯨꯗꯤ ꯌꯥꯝ ꯁꯥꯊꯤ ꯂꯩꯔꯝꯃ‌ꯦꯅ‌ꯦ
ꯎꯝ ꯎꯝ ꯎꯝ ꯃꯋ‌ꯣꯡ ꯃꯥꯟꯗꯅ ꯃꯥ ꯈꯔ ꯇꯧꯋꯦ ꯍꯟꯗꯛꯁꯦ
ꯎꯝ
ꯈ‌ꯣꯏ ꯁꯥꯏꯒꯤ ꯌꯨꯝꯊꯪꯅꯕꯒꯤ ꯍꯨꯏꯒ ꯈꯔ ꯐꯥꯏꯇꯤꯡ ꯇꯧꯔꯨꯕꯩ ꯃꯥꯁꯦ ꯑ ꯏ ꯁꯥꯔ ꯂꯩꯕ ꯍꯥꯏꯗꯨꯏꯔ ꯀꯩꯅꯣ ꯑ ꯇꯦꯟꯁꯟ ꯑꯝꯗ ꯂꯩꯕ ꯇꯥꯏꯞ ꯇꯨ ꯃꯥꯁꯦ ꯍꯟꯗꯛ ꯃꯔꯛ ꯍꯧꯗꯣꯡꯗ ꯑꯦꯇꯦꯛ ꯇꯧꯗꯨꯒꯤ ꯑꯗꯨꯝ ꯇꯧ ꯂꯩꯕꯅꯦꯕ ꯑꯗꯨꯒ ꯉꯍꯥꯟ ꯑꯈꯣꯏ ꯌꯨꯝꯗ ꯂꯩꯅꯗ꯭ꯔꯤꯀꯥꯟꯗꯥꯕ ꯁꯤꯒꯤ ꯂ‌ꯩꯔꯝꯃ‌ꯦ
ꯑꯎꯝ ꯍꯥꯏꯗꯤ ꯃꯤꯅ ꯐꯨꯔꯛꯑꯒ ꯃꯤꯉꯣꯟꯗ ꯇꯥꯏꯅ ꯉꯝ ꯑꯗꯨꯗ ꯌꯨꯝꯒꯤ ꯀꯩꯅꯣꯗ ꯑꯣꯏꯅ ꯇꯥꯏꯅꯔꯦ
ꯑꯗꯨꯅꯦ ꯑꯈꯣꯏꯁꯨ ꯍꯥꯏꯅꯔꯤꯁ‌ꯦ ꯅꯍꯥꯟ ꯃꯣꯏ ꯌꯨꯝꯊꯪꯅꯕꯒꯤ ꯍꯨꯏꯒ ꯆꯤꯛꯈꯥꯏꯅꯕꯗ ꯃꯥꯅ ꯃꯈꯣꯡ ꯁꯣꯛꯑꯒ ꯂꯥꯛꯄ ꯄꯒꯤ ꯃꯇꯝ ꯈꯔ ꯁꯦꯛ ꯁꯦꯛꯑ ꯆꯠꯄꯅꯦꯕ ꯑꯗꯨ ꯍꯦꯛ ꯐꯔꯛꯄꯒꯅꯦꯕ ꯍꯧꯗꯣꯡꯉꯒ ꯍꯟꯗꯛ ꯃꯔꯛ ꯀꯟ ꯄꯥ ꯆꯤꯛꯅ ꯈꯣꯠꯅꯗꯅ ꯇꯧꯕ ꯍꯧꯔꯛꯏꯁꯦ ꯑꯗꯨꯒ ꯑꯩꯈꯣꯏ ꯂꯩꯇ꯭ꯔꯤꯀꯥꯟꯒꯤ ꯇꯥꯟ ꯖꯥ ꯂꯧꯔ ꯃꯥ ꯍꯧꯗꯣꯡꯒ ꯂꯣꯏ ꯍꯥꯠꯇꯣꯛꯄꯤꯔꯝꯃ‌ꯤ ꯌꯥꯝ ꯊꯤ ꯁꯥꯊꯤ ꯂꯩꯔꯝꯃ‌‌ꯦ ꯇꯜꯂꯤ
ꯄꯨꯜꯂ ꯊꯝꯕ ꯅꯠꯇ꯭ꯔꯥꯒ ꯈꯥ ꯈꯥ ꯐꯥꯖꯤꯜꯂꯨꯍꯦ ꯇꯧꯔꯕꯅꯦ ꯇꯧꯔꯨꯕꯅꯦ ꯑꯗꯨ ꯅꯠꯇꯕꯤꯗ ꯃꯤꯉꯣꯟꯗ ꯑꯃꯨꯛ ꯆꯤꯛꯎꯅꯤ
ꯎꯝ
ꯑꯩ ꯈꯪꯗꯦꯅꯦ ꯃꯥ ꯃꯤ ꯆꯤꯛꯄꯒꯗꯤ ꯑꯗꯣ ꯃꯤ ꯂꯥꯛꯑꯒ ꯌꯥꯝ ꯀꯟꯅ ꯈꯣꯡꯕ ꯈꯣꯠꯄꯗꯤ ꯇꯧꯗꯦ ꯑꯗꯣ ꯈꯪꯗꯦ ꯈꯣꯡꯒꯟꯗ ꯍꯨꯏ ꯆꯤꯛꯀꯜꯂꯦ ꯀꯥꯏꯗꯣ ꯑꯗꯨ ꯑꯣꯏꯗ‌‌ꯣꯏꯔ ꯈꯪꯗꯦ
ꯎꯝ ꯑꯗꯨꯕꯨꯗꯤ ꯑꯈꯣꯏꯖꯨ ꯑꯈꯣꯡꯕ ꯍꯨꯏꯗꯤ ꯀꯩꯏꯝ ꯈꯟꯗꯦ ꯈꯣꯡꯗꯕ ꯍꯨꯏꯖꯤꯅꯤ ꯌꯥꯝ ꯇꯜꯂꯤꯖꯦ
ꯎꯝ ꯍꯨꯝ ꯍꯨꯝ
ꯃꯣꯏꯗꯤ ꯇꯨꯃꯤꯟ ꯇꯨꯃꯤꯟ ꯂꯩꯔꯒ ꯎ ꯋꯥ ꯎ ꯋꯥ ꯈꯣꯡꯉꯅꯤꯀꯣ ꯍꯨꯏꯖꯦ ꯑꯁꯦꯡꯕꯅꯦ ꯈꯣꯡꯕ ꯑꯩ ꯀꯤꯗ‌‌ꯦꯕ ꯍꯨꯏꯖꯦ ꯁꯨꯡꯀꯤ ꯀꯌꯥ ꯆꯥꯎꯒ‌ꯦꯔ ꯀꯩꯗꯧꯒ‌ꯦꯔ ꯍꯣꯏ ꯑꯩ ꯌꯦꯡꯀꯥꯟꯗꯕꯨꯗꯤ ꯀꯤꯕ ꯍꯥꯏꯕ ꯁꯛꯐꯝ ꯑꯃꯥꯕꯨꯗꯤ ꯂꯩꯅꯤ ꯑꯗꯨꯝ ꯍꯥꯏꯗꯤ ꯑꯩꯈꯣꯏ ꯎꯝ ꯂꯩꯔꯤꯕ ꯀꯩꯅꯣꯒꯤ ꯌꯨꯝ ꯌꯨꯝꯒꯤ ꯂꯣꯏꯅꯔꯤꯕꯁꯤꯗ ꯑꯅꯝꯕꯗ ꯑꯗꯨꯃꯥꯏꯅ ꯀꯤ ꯈꯣꯡꯉꯗꯤ ꯀꯤꯗꯦ ꯍꯥꯏꯇꯥꯔꯦꯅꯦ ꯑꯗꯨ ꯌꯥꯝ ꯈꯣꯡꯗꯕ ꯍꯨꯏꯁꯤꯗꯤ ꯌꯥꯝ ꯁꯥꯊꯤꯕꯅꯦꯕ ꯑꯗꯨꯅ ꯈꯣꯡꯉꯗꯤ ꯐꯩ ꯈꯣꯡꯗ꯭ꯔꯒꯗꯤ ꯆꯦꯛꯁꯤꯟꯕ ꯐꯩꯀꯣ
ꯎꯝ ꯑꯁ ꯑꯩꯗꯤ ꯍꯨꯏꯖꯦ ꯍꯣꯏ ꯈꯣꯡꯗꯕ ꯍꯨꯏꯖꯦ ꯁꯥꯠ ꯊꯤꯗꯤ ꯍꯥꯏꯅꯩꯀꯣ ꯑꯗꯣ ꯍꯥꯏꯗꯤ ꯈꯣꯡꯕ ꯍꯨꯏꯖꯦ ꯌꯥꯝ ꯀꯤꯖꯩ ꯍꯥꯏꯇꯥꯔꯦ ꯍꯦꯛ ꯑꯩꯗꯤ ꯃꯤ ꯃꯌꯨꯝꯗꯒ ꯆꯪꯕꯗ ꯋꯧ ꯋꯧ ꯈꯣꯡꯕꯗꯣ ꯑꯩ ꯈꯪꯄ꯭ꯔꯦꯛꯀ ꯈꯪꯉꯤ ꯌꯥꯝ ꯀꯤꯖꯩ ꯍꯥꯏꯕ ꯑꯗꯨ ꯈꯣꯡꯗꯕꯅꯗꯤ ꯐꯩꯌꯦꯕ ꯑꯗꯣ ꯍꯣꯏ ꯆꯤꯛꯄ ꯆꯤꯛꯇꯕꯩꯗꯨꯕꯨꯗꯤ ꯑꯗꯨꯅ ꯑꯃꯔꯣꯝꯗ ꯂꯩꯈ꯭ꯔꯦ ꯑꯩꯒꯤ ꯑꯣꯏꯅꯗꯤ ꯑꯈꯣꯡꯕ ꯍꯨꯏꯖꯤ ꯀꯤꯖꯩ ꯍꯥꯏꯇꯥꯔꯦ ꯃꯣꯏꯅ ꯈꯣꯡꯉꯛꯄꯗ ꯑꯩꯗꯣ ꯈꯪꯕꯣꯏ ꯂꯥꯛꯄꯣꯏ ꯀꯩꯅꯣ ꯈꯔ ꯀꯤ ꯈꯣꯠꯄ ꯇꯧ
ꯃꯤꯃꯤꯗ ꯕꯨꯗꯤ ꯂꯩꯔ‌ꯦ ꯅꯣꯏꯅ ꯑꯃꯨꯛ ꯀꯩꯅꯣ ꯍꯥꯏꯗꯨ ꯑꯣꯏꯔꯕꯅꯤꯅ ꯀꯤꯔꯤꯅꯤꯅ
ꯎꯝ
ꯍꯨꯏ ꯑꯈꯣꯏ ꯌꯨꯝꯗ ꯍꯨꯏ ꯂꯩ ꯍꯥꯏꯕ ꯋꯥꯅꯤ ꯍꯨꯏ ꯀꯤꯖꯩꯗ ꯑꯩ ꯑꯈꯣꯏ ꯍꯨꯏ ꯈꯤꯇꯪ ꯀꯤꯗꯕ ꯋꯥꯅꯤ ꯑꯗꯨ ꯃꯥꯕꯨꯗꯤ ꯑꯩꯈꯣꯏꯗ ꯂꯩꯔꯕꯝꯅꯤꯅ ꯑꯩꯈꯣꯏꯅ ꯉꯝꯃꯅꯤꯅꯀꯣ
ꯃꯤ ꯍꯨꯏꯗꯨꯗꯤ ꯑꯈꯣꯏ ꯃꯁꯛꯁꯨ ꯈꯪꯗꯦ ꯑꯗꯨꯅ
ꯑꯗꯨꯒꯨꯝꯕ ꯉꯥꯛꯇꯅꯤ ꯏꯕꯦꯝꯃ
ꯑꯗꯣ ꯃꯤ ꯂꯩꯗꯅ ꯍꯥꯏꯗꯤ ꯃꯌꯨꯝꯗ ꯍꯨꯏ ꯅꯨꯡ ꯌꯣꯛꯑꯦ ꯀꯥꯏꯅ ꯍꯨꯏ ꯀꯤꯒꯟꯗꯕ ꯑꯃꯒꯤ ꯍꯨꯏ ꯑꯣꯏꯒꯦꯔꯥ ꯑꯃꯒꯤ ꯍꯨꯏ ꯑꯣꯏꯒꯦꯔꯥ ꯈꯪꯅꯒꯦꯔꯥ ꯈꯪꯅꯔꯣꯏꯔꯥ ꯑꯃ ꯀꯤꯗꯕꯦ ꯑꯃ ꯌꯥꯝ ꯐ꯭ꯔꯦꯟꯂꯤ ꯑꯣꯏꯕ ꯀꯥꯡꯕꯨ ꯂꯩꯗꯅ
ꯑꯗꯨ ꯇꯧꯗꯦ ꯍꯥꯏꯕ ꯋꯥꯅꯤꯗ
ꯃꯤꯃꯤꯗꯦꯃꯤ ꯍꯥꯏ ꯃꯥꯅ ꯉꯃꯅ ꯃꯥꯅ ꯀꯤꯗꯒꯤ ꯋꯥꯅꯦ ꯑꯗꯣ ꯉꯝꯗꯕꯒꯤ ꯑꯗꯨꯝ ꯑꯀꯤꯕ ꯃꯌꯥꯝꯗ ꯍꯨꯏꯔ ꯑꯩꯈꯣꯏꯁꯨꯗ ꯍꯥꯏꯕ ꯋꯥꯅꯤ ꯑꯗꯨ ꯈꯣꯡꯉꯦ ꯀꯤꯗꯦ ꯈꯣꯠꯇꯦ ꯍꯥꯏꯕ ꯋꯥꯅꯤ ꯑ ꯃꯤ ꯌꯨꯝ ꯆꯪꯉꯥꯟꯗ ꯑꯩꯈꯏ ꯌꯥꯝ ꯂꯩꯔꯝꯒꯅꯤ ꯀꯥꯏꯅ ꯇꯟꯕꯗꯨꯗꯤ ꯇꯧꯋꯦꯕ ꯑꯩꯈꯣꯏꯗꯣ
ꯎꯝ
ꯊꯣꯛ ꯆꯪꯁꯤꯟꯕ ꯇꯟꯕꯗ
ꯃꯔꯗꯁꯦ
ꯑꯁ ꯈꫭꯗꯦꯗ
ꯍꯨꯏ ꯅꯣꯡꯒꯤꯗꯤ ꯌꯥꯔꯤꯈꯩ ꯆꯦꯛꯁꯤꯟ ꯆꯦꯛꯁꯤꯟꯅ ꯂꯣꯏꯕꯤꯕ ꯑꯗꯨ ꯅꯠꯇ꯭ꯔꯗꯒꯤ ꯁꯣꯏꯔꯀꯥꯟꯗ ꯑꯩꯈꯣꯏꯗꯅꯦꯕꯨ ꯇꯥꯏꯅꯔꯛꯀꯗꯣꯏꯁꯦ
ꯑ ꯇꯧꯔꯤ ꯆ
ꯐꯖꯅ ꯍꯦꯛ ꯐꯥꯖꯤꯜꯂꯒ ꯊꯝꯖꯤꯜꯂꯨ
ꯑꯁ ꯄꯨꯟꯕ ꯌꯥꯗꯕꯗꯣꯏꯅꯦ ꯐꯔꯛ ꯌꯥꯝ ꯇꯥꯔꯤꯁ
ꯀꯩꯒꯤꯅꯣ ꯍꯥꯏꯁꯦ ꯈꯣꯏꯆꯦꯜ ꯆꯦꯟꯕ꯭ꯔꯕ
ꯆꯦ ꯀꯗꯥꯥꯏꯏꯗꯅꯣ ꯃꯥ ꯄꯨꯟꯅꯕ ꯊꯧꯔꯤꯦꯛ ꯍꯦꯛ ꯎꯔꯒ ꯑꯗꯨꯝ ꯁꯦꯡꯕ